ꯍꯂꯣ
ꯇꯥꯕ ꯇꯃ
ꯇꯥꯏ ꯇꯥꯏ
ꯑ
ꯀꯃꯥꯏ ꯀꯃꯥꯏꯅ ꯇꯧꯅꯔꯤꯒꯦ ꯇꯧꯔꯛꯏꯅꯤꯅꯦ
ꯅꯨꯡꯉꯥꯏꯅ ꯂꯩꯔꯤ ꯁꯨꯝ
ꯑꯗꯣ ꯑꯉꯥꯡꯈꯩ ꯁ꯭ꯀꯨꯜ ꯆꯠꯄ ꯍꯧꯅꯔꯕ꯭ꯔꯥ ꯁꯨꯇꯤ ꯊꯥꯔꯕ꯭ꯔꯥ
ꯉꯁꯤꯗꯒꯤ ꯀꯥꯕ ꯍꯧꯔꯦ
ꯉꯁꯥꯏ ꯑꯩꯈꯣꯏꯗꯤ ꯑꯩꯈꯣꯏ ꯑꯉꯥꯡ ꯑꯥꯔ ꯑꯦꯝ ꯍꯣꯏ ꯑꯃꯨꯛ ꯁꯨꯇꯤ ꯊꯥꯔꯝꯃꯦꯅ ꯍꯜꯂꯛꯏꯅ
ꯑꯗꯣ ꯑꯩꯈꯣꯏ ꯕꯦꯝ ꯃꯆꯥꯒꯤꯅ ꯀꯥꯕ ꯑꯗꯨ ꯏꯆꯥꯅꯨꯄꯤ ꯑꯍꯟꯒꯤꯁꯨ ꯐꯨꯇꯤ ꯉꯁꯤ ꯑꯩꯗꯤ ꯀꯥꯕ ꯌꯥꯕꯅꯤꯅ ꯁꯗꯤ ꯊꯥꯗꯦꯅ ꯀꯥꯍꯜꯂꯨꯔꯦ ꯑꯗꯨꯒ ꯊꯥ ꯂꯩꯔꯝꯃꯦ ꯏꯆꯥ ꯅꯨꯄꯤꯦ ꯑꯇꯣꯝꯕꯒꯤꯗꯤ ꯀꯥꯕ ꯍꯧꯔꯦ
ꯑꯥ ꯑꯩꯈꯣꯏ ꯅꯤꯈꯤꯜꯁꯨ ꯀꯩꯅꯣ ꯇꯧꯔꯤꯔꯤꯅꯦ ꯎꯝ ꯐꯖꯅ ꯇꯤꯐꯤꯟ ꯋꯨꯐꯤꯟ ꯄꯨꯗꯅ ꯑꯦꯔꯦꯟꯖ ꯇꯧꯗꯨꯅ ꯆꯠꯂꯨꯔꯦ ꯐꯥꯔꯁ ꯒꯦꯠꯁꯨ ꯁꯦꯀꯦꯟ ꯒꯦꯠꯁꯨ ꯂꯣꯜꯂꯦꯅ ꯍꯜꯂꯛꯑꯦ ꯃꯥꯡ ꯐꯪꯁꯟ ꯇꯧꯕꯒꯤ ꯊꯥꯕ ꯑꯣꯏꯔ ꯃꯥꯜꯂꯦ
ꯇꯥꯃꯅ ꯂꯣꯛ ꯀꯥꯛꯇ ꯂꯔꯕ
ꯆꯠꯂꯨꯔꯦ ꯂꯣꯛꯇꯥꯛꯇ ꯅꯨꯡꯉꯥꯏ ꯃꯣꯏꯁꯦ ꯎꯝ
ꯑꯩꯈꯣꯏꯁꯨ ꯑꯝꯇ ꯆꯠꯂꯨꯒꯦ ꯇꯧꯕꯅꯦ ꯑꯉꯥꯡꯁꯨ ꯁꯨꯇꯤ ꯂꯣꯏꯁꯟꯈ꯭ꯔꯦ
ꯃꯔꯛꯇ ꯁꯇꯔꯗꯦꯒꯨꯝꯕꯗ ꯆꯠꯂꯦꯗꯅ ꯑꯗꯨꯒ ꯁꯟꯗꯦꯒꯨꯝꯕ ꯍꯜꯂꯛꯄ ꯃ ꯅꯠꯇ꯭ꯔꯒ ꯇꯦ ꯇꯝꯒꯤ ꯑꯣꯏꯔꯒꯅ ꯁ ꯁꯟꯗꯦ ꯑꯗꯨꯝ ꯆꯠꯂꯁꯨ ꯌꯥꯏ ꯀꯩꯅꯣ
ꯌꯥꯏ ꯏ ꯑꯗꯨꯕꯨꯗꯦ
ꯃꯔꯛ ꯃꯔꯛꯇ ꯀꯣꯏꯊꯣꯛꯄ ꯐꯩ ꯑꯗꯣ ꯃꯣꯏꯁꯦ ꯀꯩꯅꯣ ꯇꯧꯋꯤ ꯑꯍꯤꯡ ꯂꯦꯛꯄꯒꯤꯗꯤꯅꯦ ꯐꯦꯃꯤꯂꯤꯠꯇꯗꯤ ꯌꯥꯗꯦ ꯅꯨꯄꯤ ꯌꯧꯕꯁꯦ ꯑꯗꯨꯒ ꯅꯨꯄꯥ ꯉꯥꯛꯇ ꯂꯦꯞꯄꯕꯨꯗꯤ ꯌꯥꯏꯑꯕ ꯑꯗꯨꯒ ꯅꯨꯄꯤ ꯍꯥꯏꯔꯒꯗꯤ ꯅꯣꯏ ꯐꯦꯃꯤꯂꯤ ꯂꯥꯛꯀꯗꯧꯅꯦꯅ ꯍꯥꯏꯌꯦꯕ ꯑꯗꯒꯤ ꯗ ꯇꯥꯏꯝꯒꯤꯗꯤ ꯏ ꯌꯥꯔꯦ ꯗ ꯇ ꯃꯣꯏꯅ ꯄꯨꯡꯋꯥꯝ ꯄꯨꯡ ꯃꯔꯤ ꯑꯗꯨꯋꯥꯏꯗ ꯂꯣꯏꯁꯤꯜꯂꯕ ꯃꯇꯝꯁꯦ
ꯎꯝ
ꯆꯦꯛꯁꯤꯟꯕꯕꯨꯗꯤ ꯆꯦꯛꯁꯤꯜꯂꯦ ꯆꯦꯛꯁꯤꯟꯕ ꯍꯥꯏꯗꯤ ꯃꯌꯥꯝ ꯑꯍꯤꯡ ꯂꯦꯛꯄꯗꯣ ꯃꯣꯏꯒꯤ ꯔꯥꯎꯟ ꯆꯠꯂꯦꯕ ꯕꯣꯠꯇ ꯈꯨꯗꯤꯡꯒꯤ ꯃꯌꯥꯝ ꯌꯥꯝ ꯀꯟꯅ ꯂꯥꯡꯕꯤꯒꯅꯨ ꯁꯨꯃꯥꯏꯅ ꯇꯧꯗꯅ ꯁꯨꯝ ꯀꯥꯟꯗ ꯑꯅꯥ ꯑꯌꯦꯛꯁꯨ ꯂꯩꯕ ꯈꯣꯠꯄ ꯑꯃ ꯑꯃꯁꯨ ꯇꯧꯕꯅꯤꯅ ꯍꯥꯏꯕꯗꯒꯤ ꯁꯨꯝ ꯊꯦꯡꯖꯤꯜꯂꯛꯑꯕꯅꯤꯅ ꯑꯗꯨꯝ ꯃꯌꯥꯝ ꯍꯔꯥꯎ ꯍꯔꯥꯎꯕꯗꯤ ꯑꯗꯨꯝ ꯂꯩꯕꯤꯌꯨ ꯑꯗꯨ ꯒꯥ ꯌꯥꯝ ꯀꯥ ꯍꯦꯟꯅꯥ ꯇꯧꯕꯗꯨꯗꯤ ꯁꯨꯝ ꯈꯔꯇꯥ ꯇꯧꯕꯤꯌꯨꯒ ꯍꯥꯏꯅ ꯐꯖꯅꯕꯨꯗꯤ ꯍꯥꯏꯌꯦꯕ ꯑꯗꯨꯒ ꯔꯥꯎꯟꯗꯤ ꯂꯣꯏ ꯆꯠꯂꯦ ꯍꯥꯏꯗꯤ ꯀꯥ ꯍꯦꯟꯅ ꯉꯥꯎꯁꯤꯟꯅꯕ ꯈꯣꯠꯄ ꯑꯗꯒꯤ ꯍꯥꯏ ꯈꯨꯗꯣꯡꯊꯤꯕ ꯃꯣꯏ ꯃꯁꯦꯟ ꯐꯨꯅꯕ ꯈꯣꯠꯄ ꯑꯃ ꯃ ꯌꯥꯎꯔꯛꯑꯒꯁꯨ ꯑꯗꯨꯒꯤ ꯀꯟꯇ꯭ꯔꯣꯜ ꯇꯧꯅꯕꯗꯤ ꯃꯥꯜꯂꯦꯕ ꯌꯥꯝ ꯐꯖꯅꯗꯤ ꯇꯧꯕꯗꯤ ꯃꯥꯜꯂꯦ ꯃꯣꯏꯒꯤ ꯀꯃꯤꯇꯤ ꯑꯃ ꯂꯩꯕ ꯑꯗꯨ ꯃꯥꯜꯂꯦ ꯑꯗꯨꯕꯨ ꯇꯧꯔꯒ ꯔꯥꯎꯟ ꯆꯠꯄ ꯃꯥꯜꯂꯦ ꯅꯨꯡꯗꯤ ꯅꯨꯡꯉꯥꯏ ꯑꯩꯈꯣꯏꯅ ꯆꯠꯂꯨꯕꯩꯗꯣ ꯃꯣꯏꯒꯤ ꯃꯤ ꯍꯠ ꯑꯃꯗ ꯃꯤ ꯇꯔꯥꯃꯨꯛ ꯇꯔꯥꯃꯨꯛꯇꯤ ꯂꯩꯕ ꯌꯥꯕ ꯃꯥꯜꯂꯦ ꯑꯗꯨꯒ ꯒ꯭ꯌꯥꯁ ꯄꯤ ꯑꯗꯒꯤ ꯊꯣꯡ ꯊꯥꯛꯅꯅꯕ ꯏꯁꯇꯣꯞ ꯑꯗꯨꯗꯤ ꯀꯣ ꯂꯤꯛ ꯂꯣꯏ ꯄꯤ ꯑꯗꯨ ꯆꯥꯅ ꯊꯛꯅꯕꯗꯣ ꯑꯩꯈꯣꯏ ꯗꯦ ꯇꯥꯏꯝ ꯑꯣꯏꯔꯁꯨ ꯑꯩꯈꯣꯏ ꯉꯟꯅ ꯆꯠꯂꯒ ꯑꯥꯗ ꯊꯣꯡ ꯊꯥ ꯑꯗꯨꯝ ꯆꯥ ꯌꯥꯏꯌꯦꯕ ꯑꯗꯨꯒ ꯆꯥꯅ ꯊꯛꯅꯕꯗꯣ ꯑꯩꯈꯣꯏꯅ ꯑꯦꯔꯦꯟꯖ ꯇꯧꯔ ꯄꯨꯒꯗꯧꯕ ꯑꯃꯅ ꯃꯅꯥ ꯃꯁꯤꯡ ꯁꯥ ꯉꯥꯕꯨ ꯑꯣꯏꯔꯁꯨ ꯑꯗꯨꯒ ꯃꯣꯏꯗ ꯇꯉꯥꯏ ꯐꯗꯅ ꯑꯦꯔꯦꯟꯖ ꯈꯔ ꯇꯧꯕꯤꯌꯨ ꯍꯥꯏꯔꯁꯨ ꯑꯗꯨ ꯌꯥꯕꯗꯤ ꯌꯥꯕꯖꯥꯠꯅꯤ ꯑꯗꯥꯏꯗ ꯐꯪꯕ ꯐꯪꯂꯒꯗꯤ ꯌꯥꯝ ꯅꯨꯡꯉꯥꯏꯌꯦ ꯀꯣꯏꯊꯣꯛꯄ ꯌꯥꯏꯌꯦ ꯑꯉꯥꯡꯁꯤꯡ ꯑꯃ ꯑꯃ ꯑꯣ ꯑꯗꯒꯤ ꯁꯨꯝ ꯈꯣꯠꯇꯣꯛ ꯀꯣꯏꯊꯣꯛꯄꯁꯤꯅ ꯋꯥꯈꯜ ꯂꯧꯁꯤꯡ ꯈꯔ ꯁꯨꯝ ꯌꯥꯡꯊꯣꯛꯏꯗꯅ
ꯍꯣꯏ
ꯑꯗꯨꯅ ꯅꯣꯏꯅ ꯅꯨꯄꯤ ꯃꯌꯥꯝ ꯄꯨꯜꯂꯒ ꯄꯨꯜꯂꯁꯨ ꯌꯥꯏ ꯑꯗꯨꯃꯥꯏꯅ ꯇꯧꯔꯒ ꯃꯔꯤ ꯃꯔꯤ ꯉꯟꯇꯥ ꯆꯠꯈ꯭ꯔꯁꯨ ꯌꯥꯏꯗ
ꯌꯥꯏ
ꯑꯩꯈꯣꯏ ꯄ꯭ꯂꯥꯟ ꯑꯣꯏꯔꯁꯨ ꯁꯤ ꯃꯔꯤ ꯃꯔꯤ ꯂꯩꯌꯦꯗꯅ ꯇꯤꯗꯤꯝ ꯂꯥꯏꯟꯁꯤꯗ ꯁ꯭ꯋꯥꯏꯗ ꯁꯨꯝ ꯃꯌꯥꯝ ꯂꯩꯔꯦ ꯑꯗꯒꯤ ꯍ ꯍꯧꯖꯤꯛꯄꯨꯗꯤ ꯂꯧꯀꯣꯏ ꯄꯥꯠ ꯕꯤꯁꯦꯝꯄꯨꯔꯒꯤꯗꯨꯗꯤ ꯈꯔ ꯐꯖꯕ ꯋꯥꯠꯂꯕ ꯃꯥꯜꯂꯦ ꯈꯪꯗꯦ ꯑꯗꯨꯝ
ꯎꯝ
ꯆꯪꯕ ꯌꯥꯔꯦ ꯁꯦꯐ, ꯟꯗ꯭ꯔꯥ ꯆꯪꯕ ꯌꯥꯔꯦ ꯍꯥꯏꯗꯤ ꯂꯣꯛꯇꯥꯛ ꯂꯣꯝꯗ ꯍꯥꯏꯖꯤꯟꯈꯤꯕ ꯌꯥꯔꯦ ꯌꯥꯝ ꯂꯥꯏꯟꯁꯦ ꯀꯣꯏꯕ ꯌꯥꯔꯦꯕ
ꯉꯔꯥꯡ ꯉꯔꯥꯡꯗꯤ ꯑꯩꯈꯣꯏꯁꯨ ꯁꯟꯗꯦꯒꯤ ꯑꯉꯥꯡꯁꯦ ꯄꯨꯊꯣꯛꯑꯒ ꯑꯥ ꯋꯥꯇꯔ ꯄꯥꯔꯛꯇ ꯀꯣꯏꯕ ꯆꯠꯂꯨꯏꯌꯦ
ꯎꯝ ꯎꯝ ꯎꯝ ꯋꯥꯇꯔ ꯄꯥꯛꯁꯦ ꯀꯔꯝꯕꯅꯣ ꯁꯤ ꯑ ꯑꯋꯥꯡ ꯄꯣꯠꯁꯪꯕꯝꯒꯤꯗꯣ ꯑꯗꯨꯗꯤ ꯆꯠꯇ꯭ꯔꯤꯌꯦ ꯀꯃꯥꯏꯅ ꯀꯃꯥꯏꯅ ꯇꯧꯏ
ꯃꯣꯏꯗꯣ ꯅꯨꯡꯉꯥꯏꯌꯦ ꯌꯥꯝ ꯃꯣꯏ ꯑꯉꯥꯡ ꯁꯥꯟꯅꯐꯝꯗꯤ ꯂꯣꯏ ꯐꯖꯅ ꯃꯣꯏ ꯁꯥꯟꯅꯐꯝ ꯐꯖꯅ ꯂꯣꯏ ꯊꯝꯃꯦ
ꯎꯝ
ꯑꯗꯨ ꯃꯣꯏꯗꯣ ꯂꯦꯛꯄꯩꯗꯤ ꯌꯥꯎꯕ꯭ꯔꯗꯤ
ꯌꯥꯔꯝꯃꯔꯣꯏ ꯑꯗꯨꯗꯤ ꯄꯥꯔꯛ ꯑꯣꯏꯅ ꯇꯧꯕꯅꯤꯅ ꯑꯗꯣ ꯃꯣꯏ ꯑꯉꯥꯡꯒꯤꯗꯣ ꯁꯥꯟꯅꯐꯝꯗꯣ ꯁꯥꯟꯅꯐꯝ ꯆꯥꯔꯖ ꯀꯃꯥꯏꯅ ꯇꯧꯋꯦ ꯆꯥꯔꯖꯦꯁꯇꯤ
ꯃꯣꯏ ꯀꯩꯅꯣ ꯁꯅ ꯃꯣꯏ ꯁꯥꯟꯅꯔꯣꯏ ꯌꯦꯡꯖꯒꯦꯗꯪ ꯍꯥꯏꯔꯒꯅ ꯂꯨꯄꯥ ꯑꯣꯡꯂꯤ ꯂꯨꯄꯥ ꯆꯥꯝꯃ ꯑꯗꯨꯒ ꯁꯥꯟꯅꯕ ꯌꯥꯎꯔꯒꯅ ꯂꯨꯄꯥ ꯆꯍꯨꯝ
ꯑꯣ ꯑꯣ ꯑꯗꯨꯒ ꯑꯗꯨꯅ ꯃꯅꯨꯡꯒꯤ ꯑꯥꯏꯇꯦꯝ ꯂꯣꯏꯅꯃꯛ ꯌꯥ
ꯑꯥ ꯌꯥꯔꯦ ꯑꯥ ꯌꯥꯔꯦ ꯂꯨꯄꯥ ꯆꯍꯨꯝꯗꯅ ꯄꯨꯔꯥ ꯑꯥ
ꯑꯍꯨꯝꯁ ꯃꯤ ꯑꯃꯃꯝꯒꯤ
ꯍꯣꯏ ꯃꯤ ꯑꯃꯃꯪꯒꯤ ꯑꯗ ꯃꯣꯏꯁꯤ ꯑꯦꯅꯤ ꯁꯥꯟꯅꯅꯤꯡꯕ ꯑꯃꯗ ꯆꯪꯉꯦ ꯑꯗꯨꯝ ꯑꯗꯨꯅ ꯆꯍꯨꯝꯗꯅ ꯑꯗꯨꯝ ꯌꯥꯔꯦ ꯄꯨꯔꯥ ꯀꯝꯄ꯭ꯂꯤꯠ ꯑꯣꯏꯔꯕ
ꯑꯣ ꯌꯥꯏꯅꯦ ꯑꯗꯨꯗꯤ ꯂ ꯁꯨꯇꯤ ꯂꯣꯏꯗ꯭ꯔꯤꯉꯩꯗ ꯑꯩꯈꯣꯏꯒꯤ ꯑꯉꯥꯡꯁꯤꯡꯗꯤ ꯇꯥꯡ ꯃꯉꯥꯐꯥꯎ ꯁꯨꯇꯤ ꯂꯩꯔꯤꯌꯦ ꯁꯤ ꯃꯔꯛꯁꯤꯗ ꯊꯨꯕꯤꯔꯨ ꯇꯥꯔꯦ ꯁꯤ ꯍꯤꯌꯥꯡ ꯊꯥꯡꯇꯁꯨ ꯑꯃ ꯂꯩ ꯍꯥꯏ ꯑꯗꯥꯒꯤ ꯑꯌꯥꯝꯕꯅ ꯆꯠꯇ꯭ꯔꯤ ꯍꯥꯏ ꯆꯠꯇ꯭ꯔꯤ ꯍꯥꯏꯇꯥꯔꯦ ꯁꯤꯒꯤ ꯂꯥꯡꯊꯕꯥꯜꯒꯤ ꯂꯥꯡꯊꯕꯥꯜ ꯅꯠꯇꯦ ꯀꯥꯟꯆꯤꯄꯨꯔꯒꯤꯗꯣ ꯏꯁ꯭ꯇꯦꯟꯗꯔꯠ ꯕ ꯃꯅꯤꯡ ꯑ ꯑꯦꯝ ꯌꯨ ꯃꯅꯤꯡ ꯃꯅꯥꯛ ꯌꯧꯔꯝꯗꯥꯏꯗ ꯑꯗꯏꯗꯁꯨ ꯃꯆꯥ ꯑꯃ ꯂꯩ ꯃꯥꯜꯂꯦ ꯄꯥꯛ ꯃꯆꯥ ꯑꯃ ꯉꯥꯡꯁꯤꯡ ꯁꯥꯟꯅꯐꯝ
ꯑꯥ
ꯑꯗꯒꯤ ꯍꯤꯌꯥꯡꯊꯥꯡꯗ ꯑꯃ ꯂꯩꯔꯦ ꯑꯗ ꯍꯧꯖꯤꯛꯀꯤ ꯅꯨꯡꯉꯥꯏꯕꯗꯤ ꯍꯧꯖꯤꯛꯀꯤ ꯋꯥꯇꯔ ꯄꯥꯔꯛꯁꯨ ꯌꯥꯝ ꯅꯨꯡꯉꯥꯏ ꯍꯥꯏꯅꯩ
ꯅꯨꯡꯉꯥꯏ ꯌꯥꯝꯅ
ꯎꯝ ꯑꯉꯥꯡꯁꯤꯡ ꯑꯗꯨꯗꯩ ꯑꯣ ꯋꯥꯇꯔ ꯄꯥꯔꯛ ꯍꯥꯏꯔꯕꯅꯤꯅ ꯏꯔꯣꯏꯐꯝ ꯅꯨꯡꯐꯝ ꯁꯥꯟꯅꯐꯝꯁꯨ ꯂꯩꯕ꯭ꯔꯥ ꯑꯥ ꯑꯥ ꯑꯗꯨꯗꯁꯤꯡ ꯑꯦꯛꯁꯇ꯭ꯔꯥ ꯐꯗꯤ ꯁꯄꯣ ꯗ꯭ꯔꯦꯁ ꯇꯧꯔꯒ ꯂꯣꯏ ꯄꯨ ꯇꯥꯔꯦ ꯃꯣꯏꯅ ꯁꯄ꯭ꯂꯥꯏ ꯇꯧꯕ꯭ꯔꯥ
ꯃꯣꯏ ꯑꯗꯨꯒꯤ ꯗ꯭ꯔꯦꯁ ꯂꯧ ꯇꯣꯉꯥꯟꯅ ꯗ꯭ꯔꯦꯁ ꯂꯧꯖꯒꯦꯁꯨ ꯌꯥꯏꯑꯕ ꯃꯣꯏ ꯏꯔꯣꯏꯕꯒꯤ ꯑꯗꯣ ꯑꯩꯈꯣꯏ ꯏꯁꯥꯅ ꯄꯨꯖꯔꯒ ꯆꯠꯂꯁꯨ ꯌꯥꯏ ꯃꯣꯏꯅ ꯃꯣꯏ ꯁ꯭ꯋꯤꯃꯤꯡ ꯃꯣꯏꯒꯤ ꯗ꯭ꯔꯦꯁ ꯄꯤꯕꯗꯣ ꯑꯗꯨ ꯂꯧꯖꯒꯦꯁꯨ ꯌꯥꯏꯌꯦ
ꯑꯣ ꯍꯣ ꯑꯗꯨꯅ ꯐꯔꯦ ꯏꯁꯥꯝꯄ ꯃꯣꯏꯒꯤꯗ꯭ꯔꯦꯁ ꯑꯗꯨꯨꯗꯤ ꯑꯃꯧꯁꯦ ꯑꯃꯧꯁꯦ
ꯍꯣꯏ ꯎꯝ
ꯍꯥꯏꯖꯤꯀꯥꯟꯗꯦ ꯐꯩ ꯃꯔꯛ ꯃꯔꯛꯇ ꯁꯨꯃꯥꯏꯅ ꯀꯣꯏꯊꯣꯛꯑꯒ ꯃꯥꯏꯟ ꯐ꯭ꯔꯦꯁ ꯑꯣꯏꯍꯟꯕ ꯐꯩ
ꯇꯃ ꯀꯩ ꯆꯥꯔꯒ
ꯉꯁꯤꯗꯤ ꯉꯥ ꯑꯣꯔ ꯃꯥꯗ ꯊꯣꯡꯉꯝꯃꯤꯗꯣ
ꯑ ꯍꯕ ꯆꯥꯏꯅꯦꯉꯁꯤꯗꯌꯥ
ꯎꯝ ꯉꯥ ꯆꯥꯗꯕ ꯀꯨꯏꯦꯗ ꯑꯁꯤꯦꯅ ꯑ ꯊꯣꯛꯂ ꯑꯈꯩ ꯉꯥꯈꯩꯗꯤ ꯄꯥꯕꯤꯗ ꯉꯥꯁꯦ ꯃꯣꯏꯅ ꯍꯤꯕꯨꯗꯤ ꯆꯥꯏ ꯃꯄꯪꯗꯣ ꯃꯔꯨ ꯃꯟꯕ ꯍꯩꯅꯗꯕꯩꯔ ꯈꯪꯗꯦ ꯌꯦꯔꯨꯝꯕ ꯑꯗꯒꯤ ꯁꯥ ꯉꯥꯅ ꯍꯦꯟꯅ ꯄꯥ ꯁꯥꯒꯨꯝꯕꯅ ꯍꯦꯟꯅ ꯄꯥꯝꯃꯦ ꯌꯦꯟ ꯎ ꯑꯩꯒꯤ ꯏꯆꯥꯅꯨꯄꯤꯗꯤ ꯀꯩꯅꯩꯅ ꯆꯥꯅꯤꯡꯉꯤ ꯍꯪꯉꯗꯤ ꯑꯣꯛꯁꯥ ꯑꯣꯛ ꯍꯥꯛꯇꯣꯏꯅꯦ ꯉꯥꯅꯨ ꯀꯥꯏꯑꯦ ꯑꯩꯈꯣꯏ ꯑꯉꯥꯡꯁꯤꯡꯁꯤꯛꯇꯪ ꯄꯪꯆꯥ ꯆꯥꯕꯩꯗꯣ ꯍꯧꯖꯤꯛꯀꯔꯗꯤ ꯈꯜꯂꯤꯅꯦ ꯁꯤꯡꯉꯤꯅꯦ
ꯁꯤꯡꯉꯦ ꯍꯧꯖꯤꯛꯀꯥꯟ ꯑꯉꯥꯡꯁꯤ
ꯎꯝ ꯑꯗ ꯑ ꯊꯥꯏꯅ ꯑꯍꯟꯁꯤꯡꯅ ꯇꯧꯔꯝꯃꯤꯕꯁꯤꯡꯁꯤ ꯈꯔ ꯇꯝꯕꯤꯕꯁꯨ ꯐꯩ ꯁꯤꯡꯖꯨ ꯏꯔꯣꯝꯕ ꯍꯥꯏꯗꯤ ꯑꯩꯈꯣꯏꯒꯤ ꯕꯦꯂꯦꯟꯁ ꯗꯥꯏꯠꯁꯤꯦ ꯑꯩꯈꯣꯏ ꯑꯩꯈꯣꯏ ꯀꯥꯡꯕꯨꯒꯤ ꯑꯍꯟꯁꯤꯡꯅꯗꯤ ꯃꯩꯇꯩꯒꯤ ꯑꯣꯏꯅꯗꯤ ꯐꯖꯅ ꯁꯦꯝꯃꯝꯃꯦꯕ ꯕꯦꯂꯦꯟꯁ ꯗꯥꯏꯠ ꯍꯥꯏꯕꯁꯤ ꯀꯩꯅꯣ ꯍꯥꯏꯅ ꯈꯟꯕ ꯍꯥꯏꯗꯤ ꯈꯪꯗ꯭ꯔꯒꯁꯨꯅꯦ ꯆꯥꯛ ꯃꯆꯜ ꯁꯨꯕ ꯁꯦ ꯆꯥꯒꯗꯧꯕꯅꯤ ꯍꯥꯏꯕꯁ ꯐꯖꯅ ꯈꯥꯏꯗꯣꯛꯑ ꯊꯤꯟꯂꯝꯝꯃꯦ ꯍꯥꯏꯇꯥꯔꯦ ꯑꯍꯟꯁꯤꯡꯁꯤꯅ ꯑꯩ ꯁꯤꯡꯖꯨꯁꯤꯗ ꯌꯥꯎꯔꯤꯁꯦ ꯃꯅꯥ ꯃꯈꯜ ꯊ ꯑꯗꯨꯝ ꯌꯥꯎꯔꯦ ꯑꯗꯩꯗꯤ ꯎꯠꯇꯤꯒꯨꯝꯕ ꯑꯗꯒꯤ ꯁꯒꯦꯝ ꯄꯣꯝꯕꯒꯨꯝꯕ ꯇꯧꯔꯝꯃꯤꯁꯤꯡꯁꯦ ꯃ ꯃꯆꯜꯁꯦ ꯑꯩꯈꯣꯏ ꯍꯛꯆꯥꯡꯗ ꯀꯥꯟꯅꯕꯁꯤꯡꯁꯦ ꯃꯔꯛ ꯃꯔꯛꯇ ꯎꯇꯤ ꯆꯥꯕ ꯐꯩ ꯑꯗꯩ ꯆꯒꯦꯄꯣ ꯃꯣꯆꯥ ꯐꯩ ꯀꯥꯏꯅ ꯇꯧꯔꯝꯃꯤꯁꯦ ꯑꯗꯒꯤ ꯃꯁꯤꯁꯤꯗ ꯌꯥꯎꯔꯤꯕ ꯚꯤꯇꯥꯃꯤꯟ ꯑ ꯁꯤꯖꯤꯟꯅꯔꯤꯕ ꯃꯆꯜꯁꯤꯡ ꯑꯗꯨꯁꯤꯡꯗꯨ ꯍꯛꯆꯥꯡꯗ ꯀꯥꯟꯅꯕꯒꯤ ꯈꯜꯂꯒꯅꯦꯕ ꯃꯣꯏꯅ ꯇꯧꯔꯝꯃꯤꯗꯣ ꯍ ꯍꯧꯖꯤꯛ ꯃꯊꯪꯒꯤ ꯗꯣꯛꯇꯔꯁꯤꯡ ꯗꯥꯏꯇꯤꯁꯤꯌꯥꯟꯁꯤꯡꯁꯤꯅ ꯍꯥꯏꯔꯤꯕ ꯊꯥ ꯑꯃꯗ ꯑꯗꯒꯤ ꯍꯞꯇꯥ ꯑꯃꯗ ꯁꯤ ꯆꯥꯒꯗꯧꯕꯅꯤ ꯇꯧꯕꯅꯤ ꯁꯤꯅ ꯍꯛꯆꯥꯡꯗ ꯕꯦꯂꯦꯟꯁ ꯗꯥꯏꯠ ꯑꯣꯏ ꯍꯥꯏꯅ ꯈꯥꯏꯗꯣꯛꯆꯕꯩ ꯋꯥꯅꯤ ꯑ ꯊꯥꯏꯅ ꯑꯅꯤꯁꯤꯅ ꯐꯖꯅ ꯏꯔꯣꯝꯕ ꯀꯥꯡꯁꯣꯏ ꯑꯊꯣꯡꯕꯁꯁꯤꯗ ꯂꯣꯏ ꯁꯦꯝꯃꯝꯃꯦꯕ ꯌꯥꯝ ꯁꯤꯡꯉꯝꯕꯖꯠꯅꯤꯅ ꯅꯣꯏꯗꯤ ꯀꯔꯤ ꯃꯊꯦꯜ ꯆꯥꯔꯦ ꯉꯁꯤꯗꯤ
ꯉꯁꯤꯗꯤ ꯍꯪꯒꯥꯝ ꯑꯃꯒ ꯁꯤꯡꯖꯨ ꯑꯃꯒ
ꯑꯣ ꯍꯧꯖꯤꯛꯀꯥꯟꯗ ꯍꯪꯒꯥꯝꯁꯤꯕꯨ ꯍꯥꯎꯔꯤꯕ꯭ꯔꯣ ꯀꯃꯥꯏꯅ ꯇꯧꯋꯤ ꯈꯥꯕ ꯍꯧꯗ꯭ꯔꯤꯕ꯭ꯔꯣ ꯁꯥꯒꯠꯂꯛꯄꯒꯤ
ꯈꯥꯗꯤ ꯈꯥꯗꯦ ꯉꯔꯥꯡ ꯑꯩꯈꯣꯏꯁꯤ ꯍꯍꯦ ꯑꯩ ꯆꯠꯂꯨꯕꯗꯣ ꯑꯗ ꯄꯤꯕꯤꯔꯛꯄꯅꯦ ꯃꯣꯏ ꯃꯣꯏ ꯃꯌꯨꯝꯗ ꯍꯧꯋꯦꯅ
ꯑꯣ ꯑꯣ ꯎꯝ ꯍꯪꯒꯥ ꯌꯥꯝ ꯑꯩꯈꯣꯏꯅ ꯆꯥꯎꯕꯗꯤ ꯑꯣꯏ ꯑꯆꯧꯕ ꯑꯆꯧꯕꯗꯤ ꯐꯪꯉꯝꯃꯔꯣꯏ ꯍꯧꯖꯤꯁꯦ ꯎꯝ ꯎꯝ
ꯁꯖꯗ
ꯑꯗꯨꯗꯤ ꯍꯥꯎꯕꯅꯦ ꯉꯥꯛꯀꯦꯛ ꯄꯀꯥ ꯊꯥꯛꯑꯒ ꯃꯣꯔꯣꯛ ꯃꯤꯐꯝ ꯇꯧꯔꯒ
ꯑꯗꯨꯅ ꯍꯣꯏ ꯑꯉꯥꯡꯁꯤꯡ ꯆꯥꯕ ꯑꯉꯥꯡꯁꯤꯡ ꯑꯗꯨꯝ ꯆꯥꯕ꯭ꯔꯥ ꯍꯪꯒꯥ ꯍꯪ ꯀꯇꯦ
ꯆꯥꯏ ꯃꯄꯪꯗꯤ ꯆꯥꯗꯦ ꯃꯍꯤ ꯑꯣꯏꯅ ꯃꯣꯏꯗꯤ
ꯎꯝ ꯎꯝ ꯎꯝ ꯍꯣꯏꯅ ꯑꯁ ꯁꯤ ꯆꯥꯎꯁꯤ ꯍꯪꯒꯥꯝꯁꯤ ꯈ꯭ꯋꯥꯏꯗꯒꯤ ꯚꯤꯇꯥꯃꯤꯟ ꯌꯥꯎꯕꯅꯦ ꯅꯝ ꯅꯝꯅ ꯊꯦꯝ ꯑꯃ ꯈꯔ ꯈ ꯄꯤꯖꯕꯅꯤ ꯑꯉꯥꯡꯁꯤꯡꯁꯤꯦ ꯌꯥꯝ ꯍꯪꯒꯥ ꯍꯪꯒꯥ ꯆꯥꯔ ꯀꯥꯟꯗ ꯑꯗꯨꯕꯨ ꯌꯥꯝ ꯀꯥ ꯍꯦꯟꯅ ꯆꯥꯎꯕ ꯌꯥꯗꯦꯅꯦ ꯑꯩ ꯏꯆꯥ ꯅꯨꯨꯄꯤꯁꯤꯅ ꯈꯔ ꯆꯥꯕ ꯐꯩ ꯅꯨꯄꯥ ꯁꯦꯝꯗꯤ ꯆꯥꯕ ꯐꯠꯇꯦ
ꯑ
ꯑ ꯈꯔ ꯄꯤꯛꯉꯥꯏ ꯈꯔ ꯈ ꯈꯔ ꯁꯨꯝ ꯇꯝꯍꯧꯕꯁꯨꯅ ꯐꯩꯌꯦ ꯅꯠꯇꯕꯤꯗ ꯌꯥꯗꯦ ꯌꯥꯗꯦꯅ ꯄꯤꯖꯗꯕꯁꯦ ꯆꯥꯎꯔ ꯋꯥꯏꯕ
ꯍꯣꯏ
ꯎꯝ ꯅꯨꯄꯥ ꯃꯆꯥꯁꯤ ꯅꯨꯗꯤ ꯏꯔꯨ ꯃꯣꯠ ꯁ ꯌꯥꯗ꯭ꯔꯦ
ꯐꯩꯌꯦꯕ ꯃꯣꯏꯗꯤ ꯑꯩꯈꯣꯏꯗꯤ ꯌꯦꯔꯨꯝꯁꯦ ꯑꯅꯤꯔꯛꯀ ꯍꯥꯞꯄꯣꯗꯤ
ꯑꯦ ꯑꯗꯨ ꯐꯩꯅꯦ ꯑꯗꯨ ꯐꯩꯅꯦ ꯑꯇꯩꯇꯩ ꯆꯥꯕ ꯍꯩꯅꯍꯧꯕꯅ ꯀ꯭ꯋꯥꯏ ꯐꯩꯅꯦ ꯍꯣꯏ ꯍꯣꯏ ꯐꯔꯦ ꯐꯔꯦ ꯅꯣꯏ ꯀꯃꯥꯏ ꯀꯃꯥꯏꯅ ꯇꯧꯔꯤꯒꯦ ꯁꯨꯝ ꯇꯧꯔꯛꯑꯝꯃꯤꯅꯤ ꯎꯝ ꯎꯝ ꯀꯣꯟꯅ ꯑꯃꯣꯏꯛ ꯍꯦꯛ ꯐꯥꯎꯔꯛꯑꯒꯦ ꯊꯝꯃꯒꯦꯀꯣ ꯎꯝ ꯑ